ꯇꯥꯔꯥꯔꯕꯣ
ꯇꯥꯏ ꯇꯥꯏ ꯀ ꯑꯣꯏꯔꯔꯕ ꯎꯝ ꯇꯃꯦ ꯀꯔꯤ ꯃꯊꯦꯅ
ꯄꯉꯥꯏ ꯑꯇꯣꯞꯄ ꯏꯟꯖꯥꯡ ꯂꯩꯊꯔꯄꯣꯏꯒꯤ ꯍꯦꯣ
ꯎꯝ ꯄꯨꯡꯉꯥꯒꯤꯃꯨꯛꯇ ꯍꯥꯎꯕꯅꯤ ꯀꯩꯅꯝ ꯉꯥꯛꯑꯦ ꯈꯛꯇꯛ ꯆꯜꯂꯣ ꯉꯇꯤ ꯅꯨꯡꯉꯥꯏ ꯂꯩꯔꯒꯅ
ꯎꯝ ꯑꯉꯥꯡꯗꯤ ꯍꯜꯂꯛꯑꯕ
ꯂꯂꯛꯇꯔꯤ
ꯄꯨꯡ ꯀꯌꯥ ꯂꯥꯛꯇꯣꯏ ꯉꯅ
ꯇꯔꯥ ꯃꯈꯥꯏ ꯊꯥꯔꯛꯀꯅꯤ ꯍꯥꯏꯕꯗꯨꯗ ꯇꯔꯥꯃꯥꯊꯣꯏ ꯃꯈꯥꯏ ꯁ꯭ꯔꯛꯀꯅꯤ ꯃꯣꯏ ꯑꯔꯣꯏꯕ ꯂꯥꯁ ꯀꯩꯅꯣꯅꯦ ꯂꯥꯁ ꯔꯥꯎꯟ ꯍꯥꯏꯗꯣꯏꯔꯥ ꯂꯥꯁ ꯂꯥꯁ ꯂꯥꯁ ꯕꯇꯣꯟ ꯍꯥꯏꯗꯣꯏꯔꯥ ꯑꯣꯏꯕꯅꯦ ꯃꯣꯏꯒꯤꯗꯣ
ꯁꯤ ꯑꯃꯈꯛꯇꯪ ꯅꯠꯇ꯭ꯔꯣ ꯃꯣꯏꯇꯩꯁꯦ
ꯑꯃꯈꯛꯇꯅꯦ ꯀꯩꯅꯣꯅꯦ ꯑꯗꯅꯦ ꯍꯜꯂꯛꯄ ꯆꯠꯈꯤꯕꯗꯅꯦ ꯑꯀꯣꯟꯕꯗ ꯂꯧꯗ꯭ꯔꯥ ꯍꯜꯂꯛꯄꯗꯅ ꯑꯀꯣꯟꯕꯗ ꯎꯝ
ꯀ ꯃꯨꯛꯁꯅꯤ
ꯑ ꯁꯂꯦꯁ ꯅꯠꯇꯦ ꯀꯩꯅꯣꯅ ꯑ ꯁꯂꯦꯁꯅ ꯗꯦ ꯑꯩꯈꯣꯏꯗꯣ ꯕꯤꯁꯥꯔꯠꯅ ꯄꯨꯏ
ꯎꯝ ꯎꯝ ꯍꯥꯏꯔꯣ ꯍꯥꯏꯔꯣ ꯅꯪꯅꯦ ꯀꯩꯅꯣ ꯍꯥꯏꯒꯦ ꯇꯧꯔꯝꯃꯤꯅ
ꯁꯥꯏꯂꯦꯁꯇꯕꯨ ꯑꯩꯈꯣꯏ ꯗꯀꯥꯟꯗ ꯑꯉꯥꯡ ꯂꯧꯕ ꯂꯩꯥꯛꯔꯣ
ꯍꯥꯏꯄꯦꯇꯤꯛ ꯑꯣꯏꯏꯌꯦꯗꯤ ꯌꯥꯝ ꯀꯟꯅ ꯎꯗꯦ ꯃꯥ ꯈꯪꯗꯦ ꯃꯥ ꯑꯩꯁꯦ ꯀꯩꯅꯣ ꯇꯧꯗꯕꯅ ꯑꯩꯈꯣꯏꯅꯒ ꯄꯥꯛꯅ ꯊꯣꯛꯈ꯭ꯔꯅꯤꯅ
ꯀꯩꯅꯣꯗꯤ ꯃꯣꯏꯁꯦ ꯑꯉꯥꯡ ꯇꯝꯃꯤꯕ꯭ꯔ ꯀꯩꯅꯣꯒꯤ ꯏꯕꯣꯝꯆꯥꯆꯥ
ꯈꯪꯗꯤ
ꯎꯗꯤꯌꯥ ꯑꯗꯨ ꯍꯥꯏꯔꯒ ꯑꯩꯈꯣꯏ ꯁꯥꯟꯅꯁꯤ ꯀꯃꯥꯏ ꯀꯔꯝꯁꯨꯤ ꯑꯝꯇ ꯂꯩꯒꯒꯦ ꯃꯥ
ꯀ
ꯑꯩꯈꯣꯏ ꯁꯟꯗꯕ
ꯀꯣꯏ ꯁꯟꯗꯔꯣ ꯈꯪꯗꯦꯕ ꯃꯁꯟꯗꯣ ꯀꯩꯅꯣꯁꯨ ꯂꯥꯛꯇꯦ ꯑꯗꯨꯅ ꯃꯥ ꯄꯣꯊꯥꯔꯤ ꯍꯧꯖꯤꯛꯪ
ꯟꯇꯥꯅ
ꯒ꯭ꯌꯥꯟ ꯇꯥꯅ ꯔꯦꯁ ꯇꯧꯔꯤꯃ ꯅꯥꯟꯒꯗ ꯍꯗꯒꯤ ꯀꯩꯅꯣ ꯂꯥꯛꯇ꯭ꯔꯤꯕ
ꯎꯝ ꯀꯌꯥꯝꯁꯨ ꯆꯥꯎꯔꯒꯦ
ꯆꯥꯎꯔꯦꯕ ꯄꯤꯕ ꯍꯥꯏꯔꯦ ꯅꯍꯥꯟꯅ ꯌꯥꯔꯕ ꯄꯣꯠꯅꯤ ꯍꯣꯏ ꯃꯇꯨꯡ ꯃꯇꯨꯡꯗ ꯂꯥꯛꯄ ꯀꯥꯡꯒꯨꯝꯈꯩ ꯂꯣꯏ ꯌꯥꯅꯈ꯭ꯔꯦꯕ ꯑꯗꯦ ꯃꯥꯅꯦꯦ ꯇꯤꯟ ꯂꯩꯕꯗꯣ ꯑꯗꯨꯒꯤ ꯌꯥꯗ꯭ꯔꯤꯅꯦ
ꯇ ꯂꯧꯊꯣꯛꯈ꯭ꯔꯕ
ꯅꯍꯥꯟ ꯂꯧꯊꯣꯛꯑꯦꯗꯤ ꯍꯥꯏꯗꯣ ꯈꯪꯗꯦ ꯃꯣꯏꯅ ꯑꯃꯨꯛ ꯀꯩꯅꯣ ꯇꯧꯔꯒꯗꯤ ꯇꯦꯡꯗꯣꯏꯅꯦ ꯍꯥꯏꯌꯦꯕ ꯃꯣꯏꯌꯥꯝ ꯄꯥꯡꯒꯜꯅꯤ ꯂꯥꯛꯑꯒꯅ ꯇꯧꯔꯝꯕꯅꯦꯕ ꯑꯗꯣ ꯈꯪꯗꯦ ꯍꯧꯖꯤꯛꯄꯨ ꯀꯩꯅꯣ ꯀꯩꯅ ꯇꯧꯗ꯭ꯔꯤ ꯀ ꯀꯩꯅꯣ ꯂꯥꯛꯇ꯭ꯔꯤ ꯑꯗꯨꯗ ꯑꯃꯨꯛ ꯁꯁꯋꯥ ꯂꯥꯛꯇ꯭ꯔꯒꯗꯤ ꯑꯃꯨꯛꯁꯨ ꯇꯦꯡꯗꯣꯏꯅꯦꯕ
ꯇꯤꯜ ꯂꯧꯊꯣꯛꯈꯤ ꯃꯣꯏꯅ ꯇꯧꯔ ꯗꯩ ꯅꯣꯏꯈꯠꯂꯤꯔꯕ ꯑꯃꯨꯛ ꯍꯦꯟꯅ
ꯅꯣꯏ ꯈꯠꯇꯦꯗ ꯅꯣꯏꯕꯨꯗꯤ
ꯑꯣ
ꯑꯩꯗꯤ ꯇꯤꯜ ꯊꯥꯗꯣꯛꯈꯤꯕꯗꯩ ꯑꯃꯨꯛ ꯈꯜꯂ ꯄꯨꯔ
ꯅꯣꯏ ꯈꯔꯇ ꯍꯣꯏ ꯃꯁꯥ ꯍꯥꯟꯅꯩ ꯁꯨꯝ ꯅꯣꯏ ꯅꯣꯏꯖꯕꯅꯦꯕ ꯑꯗ ꯀꯩꯅꯣ ꯇꯧꯕ ꯉꯝꯗꯕꯗꯣ ꯑꯣꯏꯕ ꯉꯝꯗꯕꯗꯣ ꯑꯗ ꯏ ꯋꯥꯔꯤ ꯌꯦ ꯀ ꯇꯧ ꯍꯥꯏꯗꯤ ꯃꯁꯥꯗꯤ ꯍꯥꯟꯅ ꯃꯌꯥꯝ ꯀꯪꯗꯅ ꯈꯣꯠꯆꯟꯕꯗꯤ ꯇꯧꯗꯦꯕ ꯁꯨꯞꯅꯇꯩ ꯀꯩꯅꯣꯗꯣ ꯈꯛꯇꯅꯦ
ꯑ ꯑꯗ ꯍꯥꯏ ꯍꯥꯏꯒ
ꯗꯏꯁꯗꯤ ꯐꯣꯟ ꯇꯔꯛ ꯎ ꯇ꯭ꯔꯔꯕ
ꯇꯧꯔꯛꯑꯦ ꯉꯔꯥꯡꯗꯣ ꯁꯏꯇꯤꯡ ꯆꯥꯡꯉꯦꯅꯦꯍꯦ ꯑꯩꯅ ꯁꯨꯝ ꯋꯥꯔꯤ ꯋꯥꯇꯥꯏ ꯇꯧꯔꯤꯉꯩꯗ ꯀꯅꯥ ꯀꯅꯥꯒꯅꯣ ꯈꯔ ꯀꯅꯥ ꯀꯅꯥ ꯋꯥꯔꯤ ꯇꯧꯔꯤꯗꯅ ꯑꯗ ꯌꯥ ꯑꯦ ꯊꯝꯒ꯭ꯔꯦ ꯊꯝꯒ꯭ꯔꯦꯅ ꯍꯥꯕ ꯑꯩ ꯊꯝꯒ꯭ꯔꯦꯗ ꯀꯣꯟ
ꯍꯧꯖꯤꯛꯀꯥꯟꯗꯣ ꯑꯩ ꯇꯧꯔꯛꯄ꯭ꯔꯣꯃ ꯒꯥ ꯀꯣ ꯆꯠꯇ
ꯍꯧꯖꯤꯛꯇꯤ ꯀꯅ ꯇ ꯑꯣꯏꯅ ꯇꯧꯔꯛꯄ ꯑꯣꯏ ꯑꯣꯏꯗꯗꯤ ꯄꯤ ꯑꯣꯕꯤ ꯁꯝ ꯆꯥꯔꯝꯗꯥꯏꯒꯤꯅꯦ ꯆꯅꯤꯡ ꯀ ꯀꯝꯇ ꯈꯪꯗꯦꯅ ꯎꯦ ꯎꯝꯝ ꯑꯌꯨꯛꯇꯁꯨ ꯇꯧꯔꯛꯑꯦ ꯅꯨꯡꯊꯤꯟꯗꯁꯨ ꯇꯧꯔꯛꯦ ꯅꯨꯡꯗꯥꯡꯗꯁꯨ ꯑꯗꯨꯝ ꯇꯧꯔꯛꯄ ꯅ ꯇꯧꯔꯛꯑꯝꯕꯅꯦꯕꯗ ꯍꯧꯖꯤꯛꯇꯤ ꯑꯌꯨꯛ ꯅꯨꯡꯊꯤꯟ ꯇꯧꯗꯕꯁꯨ ꯅꯨꯡꯗꯥꯡ ꯇꯧꯔꯛꯄꯁꯨ ꯑꯗꯨꯝ ꯌꯥꯎꯏꯤ ꯑꯗꯒꯤ ꯅꯨꯡꯊꯤꯟꯜꯈꯛ ꯇꯧꯔꯛꯑꯝꯕꯁꯨ ꯑꯗꯨꯝ ꯌꯥꯎꯏ
ꯎꯝ
ꯑꯗꯨꯃꯥꯏꯅ ꯇꯧꯋꯦ ꯑꯗ ꯖꯝꯕꯨꯨꯔꯤ ꯑꯣ ꯝꯕꯨꯨꯔꯤꯌꯥ ꯍꯥꯏꯌꯦ ꯝꯍꯨꯔꯤꯌꯥ ꯑ ꯐꯨꯔꯤꯅꯦ ꯃꯃꯤꯡ ꯖꯝꯕꯨꯔꯤꯌꯥ ꯀꯧꯏꯦ ꯖꯝꯕꯨꯔꯤꯌꯥ ꯍꯥꯏꯕꯣ ꯃꯥꯗ ꯃꯥ ꯍꯥꯏꯔꯣ ꯑꯦꯛꯇ ꯃꯁꯥꯄꯨꯅꯁ ꯊꯨꯡꯒꯦ ꯇꯧꯏꯅꯦ ꯉꯁꯥꯡ ꯉꯁꯥꯡꯁꯪꯁꯥꯡꯒꯦ ꯑꯃꯨ ꯍꯦ ꯎꯝ ꯚꯗꯤꯑꯣ ꯀꯣꯜ ꯇꯧꯔꯀꯥꯟꯗ ꯁꯤꯁꯤꯅꯤꯌꯦ ꯑꯩꯡꯉꯣꯟꯅ ꯑꯐ ꯀ ꯆ ꯇꯕꯨ ꯅꯅꯥꯔꯦ ꯅ ꯍꯥꯏꯔ ꯐꯅꯤ ꯀ ꯐꯣꯟꯔ
ꯃꯤ ꯂꯣꯏ ꯇꯧꯅ꯭ꯔꯣꯃ ꯐ ꯭ꯔꯥ
ꯃꯤ ꯂꯣꯏ ꯇꯧꯋꯦ ꯑꯗꯣ ꯐꯕꯗꯤ ꯐꯔꯦ ꯑꯗꯨꯗꯣ ꯏꯪꯉꯤꯈꯩ ꯐꯩꯌꯦ ꯏꯪꯗ ꯀꯃ ꯀ ꯇ ꯎꯝ ꯁꯔ ꯐ ꯇꯀꯅꯤ
ꯑ ꯃꯣꯏꯗ ꯀꯟꯇꯣꯕ꯭ꯔꯥ ꯅꯕꯤꯟ ꯄꯥꯄ ꯑꯩꯈꯣꯏ ꯇꯧꯔꯣ ꯀꯪ ꯅꯨꯄꯥꯇꯪ ꯇꯣꯉꯥꯟꯅ ꯇꯧꯌꯣ
ꯅꯨꯄꯥ ꯈꯛꯇꯪ ꯄꯠꯇꯅꯤ ꯅꯨꯄꯤ ꯅꯨꯄꯥ ꯄꯨꯟꯗꯗꯤ ꯂꯣꯏꯈꯣꯏ ꯅ ꯑꯩꯈꯣꯏꯅ ꯍꯜꯂꯛꯇꯕꯅꯤꯅꯦ
ꯐꯤꯖꯝꯂꯒꯅꯤ ꯃꯤ ꯀꯣꯌꯥꯜꯂꯒꯅꯤ ꯅꯨꯄꯤ ꯅꯨꯄꯥ ꯐꯨꯟ ꯄꯨꯣꯏꯟ ꯇꯧꯒꯦ ꯅꯪ ꯐꯣꯏ ꯄꯨꯣꯏ ꯇꯥꯏꯔꯁꯦ
ꯇꯧꯗꯦ ꯇꯧꯗꯦ ꯇꯧꯗꯦ ꯑꯗꯨꯒꯤꯅ ꯃꯣꯏ ꯍꯦꯛ ꯂꯣꯏꯕꯒꯅꯦ ꯅꯨꯄꯤꯒꯤ ꯑꯃꯨꯛ ꯂꯥꯛꯀꯅꯤ ꯍꯥꯏꯔꯕ ꯅꯨꯄꯤꯒꯤ ꯑꯃꯨꯛ ꯂꯥꯛꯑꯅꯤꯅ ꯃꯣꯏ ꯍꯥꯏꯕꯅꯦ ꯃꯗꯥꯁꯤꯅ ꯍꯥꯏꯔꯝꯕꯅꯦ ꯂꯥꯛꯑꯅꯤꯔ ꯑꯗꯣ ꯑꯩꯩꯅ ꯍꯥꯏ ꯑꯩꯅ ꯍꯪꯉꯦꯕꯀꯣ ꯅꯣꯏꯁꯦ ꯅꯨꯄꯤꯒꯤ ꯅꯨꯄꯥꯒ ꯄꯨꯟꯅ ꯆꯩꯔꯛ ꯉꯥꯏ ꯇ ꯈꯔꯗ
ꯃ ꯇꯪꯒ
ꯎꯝ ꯑ ꯇꯧꯔꯤꯔꯥ ꯍꯪꯉꯦ ꯅꯣꯏ ꯁꯤ ꯄꯨꯖꯤ ꯀꯦ ꯅꯣꯏ ꯅꯣꯏ ꯂꯥꯛꯑꯅꯤ ꯍꯥꯏꯁꯤꯦ ꯅꯣꯏ ꯅꯣꯏ ꯇꯧꯐꯝꯁꯤ ꯄꯨꯂꯞ ꯇꯧꯅꯤꯡꯗꯣꯏꯔꯥ ꯅꯣꯏ ꯂꯥꯛꯑꯕ꯭ꯔꯥ ꯍꯪꯕꯅꯦꯅ ꯂꯇ꯭ꯔꯦ ꯗꯥꯏꯔꯦ ꯅ ꯀꯣꯟ ꯇꯧꯅꯦ ꯎꯝ ꯀꯣꯂꯗꯤ ꯃꯣꯏ ꯁꯠꯈ꯭ꯔ ꯃꯇꯨꯡꯗ ꯇꯧꯗꯣꯏꯅꯦ ꯍꯧꯖꯤꯛꯇꯤ ꯑꯩꯈꯣꯏ ꯈꯛꯇꯪ ꯊꯣꯏꯖꯩ ꯍꯥꯏ ꯇꯧꯔꯒꯁꯨ ꯄꯨꯟꯅ ꯇꯧꯔꯣꯏ ꯇꯣꯉꯥꯟ ꯇꯣꯉꯥꯟꯅ ꯇꯧꯗꯨꯅꯦ ꯀꯩꯝ ꯎꯅꯗꯧ ꯅꯠꯇꯦꯗꯅ
ꯎꯝ
ꯑꯝ
ꯑꯣ ꯑꯗꯨꯗꯤ ꯃꯣꯏ ꯅꯍꯥꯟ ꯍꯥꯏꯗꯤ ꯅꯍꯥꯟ ꯑꯃꯨꯛ ꯈꯟꯈꯤꯕ ꯀꯥꯡꯕꯨ ꯑ ꯅꯨꯒꯤ ꯆꯨꯅꯤꯡꯁꯨ ꯄꯤꯗ꯭ꯔꯤꯕꯀꯣ
ꯎꯝ ꯎꯝ ꯑꯗꯨꯗꯤ ꯃꯣꯏꯒꯤ ꯂꯣꯏꯔ ꯀꯅ ꯅꯨꯄꯤꯒꯤꯃꯨꯛ ꯂꯥꯛꯑꯅꯤꯅ ꯅꯍꯑꯕ ꯅꯨꯄꯤ ꯂꯥꯛꯑꯅꯤꯗꯨꯒ ꯇꯧꯔꯒꯁꯨ ꯇꯣꯉꯥꯟ ꯇꯣꯉꯥꯟꯅ ꯍꯥꯏꯗꯤ ꯅꯨꯄꯥꯁꯨ ꯂꯥꯛꯇꯣꯏꯅꯤ ꯅꯨꯄꯤꯁꯨ ꯂꯥꯛꯇꯣꯏꯅꯦ ꯍꯥꯏꯕ ꯑꯗꯨꯗ ꯇꯣꯉꯥꯟ ꯇꯣꯉꯥꯟꯅ ꯇꯧ ꯄꯨꯅꯦꯅ ꯅꯍꯥꯏꯕ
ꯄꯨꯉ
ꯑ ꯑꯗꯨꯃꯥꯏꯅ ꯇꯧꯋꯦ ꯑꯗꯣ ꯅꯥꯔꯦꯅ ꯇꯧꯔꯛꯑꯝꯕꯅꯤ ꯂꯣꯛ ꯊꯨꯡꯉꯦ ꯅꯥꯔꯦꯅ ꯑꯗ ꯗꯦꯠ ꯇ꯭ꯋꯦꯟꯇꯤ ꯇꯨꯗ ꯂꯥꯛꯀꯅꯦꯌꯦ ꯌꯨꯝ ꯌꯧꯔꯛꯑꯅꯤ ꯄꯨꯡ ꯑꯃꯗ ꯄꯨꯔꯛꯑꯅꯤ ꯁꯤꯃ ꯍꯥꯏ ꯍꯥꯥ ꯍꯥ ꯉꯥ ꯊꯣꯡꯉꯝꯃꯨ ꯌꯣꯡꯆꯥꯛꯀ ꯇꯧꯔꯒ ꯑꯗꯒꯤ ꯄꯥꯡꯒ ꯁꯣꯏꯕꯨꯝꯒ ꯏꯔꯣꯜꯂꯨ ꯍꯥꯥꯄꯒ ꯎꯇꯤ ꯊꯣꯡꯉꯣ ꯎꯁꯣꯏ ꯍꯥꯞꯄꯒ ꯑꯦ ꯆꯣꯡꯒꯣꯏꯅꯦ
ꯃꯣꯏ ꯑꯗꯇꯗ ꯏꯟꯖꯥꯡꯗꯤ ꯀꯩ ꯀꯩꯅꯣ ꯅꯝꯅ ꯄꯤꯖꯩ ꯍꯥꯏ ꯍꯥꯏꯗꯤ ꯁꯨꯝ ꯀꯩꯅꯣ ꯍꯋꯥꯏꯅ ꯅꯝꯅ ꯄꯤꯖꯕ꯭ꯔꯥ ꯅꯠꯇ꯭ꯔꯒ ꯑꯗꯨꯝ ꯃꯌꯥꯅ ꯄꯤꯖꯕ꯭ꯔꯥ ꯍꯥꯏꯕ꯭ꯔꯥ
ꯍꯋꯥꯏ ꯍꯋꯥꯏ ꯍꯋꯥꯏ ꯇꯧꯔꯅꯤ ꯑꯗꯨꯒ ꯀꯩꯅꯣꯃ ꯑꯩꯈꯣꯏꯒꯤ ꯈꯦꯔ ꯀꯩꯅꯣꯒꯤ ꯀꯩꯅꯣꯒꯤ ꯒꯦꯍꯨ ꯒꯦꯍꯨ ꯀꯩꯅꯣꯒꯤ ꯑꯃ ꯒꯦꯍꯨ ꯀꯩꯅꯣꯒꯤ ꯒꯦꯍꯨꯒꯤ ꯈꯦꯔꯗꯣ ꯈꯪꯒꯅꯤ ꯆꯥꯎꯕ ꯃꯆꯥ ꯃꯆꯥꯗꯣ
ꯑꯥ
ꯎ ꯑꯗꯨꯒꯨꯝ ꯑꯗꯨꯃ ꯑꯇꯩꯗꯒꯤ ꯎꯝ ꯁꯂꯥꯗ ꯁꯂꯥꯗꯀꯨꯝꯕ ꯍꯣꯏ ꯑꯗꯗꯒꯤ ꯇꯟ ꯍꯋꯥꯏ ꯊꯣꯡꯕ ꯑꯗꯒꯤ ꯌꯦꯔꯨꯝ ꯁꯤꯒꯨꯝꯕ ꯑꯗꯣ ꯑꯃ ꯑꯗꯨꯗꯤ ꯃꯥꯟꯗꯕꯥꯖꯥꯠꯅꯦ ꯆꯤꯟꯖꯥꯛꯁꯦ ꯁꯨꯝ ꯆꯥꯕꯨꯗꯤ ꯍꯩꯅꯅꯔꯝꯃꯅꯦꯕ ꯀꯣ ꯑꯗꯨ ꯁꯤꯁ ꯃꯊꯦꯜꯗꯤ ꯃꯉꯥꯗ ꯄꯤꯕꯅꯦꯕ ꯃꯣꯏꯗꯣ
ꯑꯣ
ꯑꯗꯨꯗꯨꯒ ꯃꯍꯥꯎꯗꯨꯁꯨꯨꯝ ꯃꯈꯣꯏꯁꯦ ꯆꯥꯕ ꯊꯥꯕꯒꯩꯛꯇ ꯈꯦꯠꯅꯩꯗꯅ
ꯍꯣꯏꯅꯦ ꯁꯨꯝ ꯍꯥꯟꯅ ꯁꯨꯝ ꯆꯥꯔꯛꯇꯕꯒꯤ ꯍꯩꯅꯗꯕꯒ ꯑꯗꯒꯤ ꯃꯤ ꯈꯔ ꯍꯩꯅꯒꯟꯕꯁꯨ ꯂꯩꯀꯣ
ꯎꯝ ꯎ
ꯃꯥꯕꯨ ꯃꯌꯥꯌꯥꯝꯈꯛ ꯀꯪꯗꯔꯦ ꯍꯥꯏꯕ꯭ꯔꯣ ꯌꯥꯝ ꯅꯨꯡꯉꯥꯏꯔꯤ ꯍꯥꯏꯕ꯭ꯔꯣꯅ
ꯀꯣꯞꯁꯜꯂꯦ ꯃꯨꯒ ꯍꯥꯟꯗꯩ ꯍꯥꯟꯗꯩ ꯈꯔꯛꯁꯨꯕꯨꯗꯤꯝ ꯄꯥꯗ꯭ꯔꯥ
ꯍꯥꯏ ꯍꯥꯏ
ꯑꯗꯒꯤ ꯍꯧꯖꯤꯛꯁꯤꯤꯔ ꯈꯔ ꯂꯩꯁꯜꯂꯦꯕ
ꯑꯥ ꯐꯔ ꯊ ꯃꯅ ꯊꯌꯥ
ꯍꯟꯇꯛ ꯈꯔ ꯐꯠꯇ꯭ꯔꯦ ꯃꯌꯦꯡ ꯈꯔ ꯇꯥꯏ ꯃꯃꯥꯡꯒꯤ ꯁꯟꯗꯦꯗ ꯍꯟꯇꯛ ꯍꯟꯇꯛ ꯄꯤꯌꯣ ꯄꯤ ꯍꯟꯇꯛ ꯄꯤꯌꯣ ꯄꯤ ꯀ ꯁꯝ ꯆꯥꯔꯝꯗꯥꯏꯒꯤ ꯅꯩꯈꯥꯏꯕꯗ ꯆꯂ ꯈꯔꯦꯅ ꯑꯗꯨꯣ ꯃꯣꯏꯗꯤꯒ ꯇꯧꯋꯦ ꯍꯥꯏꯗꯥꯏ ꯁꯏꯗꯤ ꯍꯪꯀꯠꯄ ꯌꯥꯝ ꯊꯣꯛꯨꯏ ꯆꯥꯛ ꯂꯥꯎꯅ ꯅꯨꯃꯤꯠ ꯇꯔꯥꯅꯤꯗ ꯍꯪꯀꯠꯂꯦꯕ ꯃꯣꯏꯗꯤ ꯑꯩꯈꯣꯏꯅ ꯑꯃꯨꯛ ꯍꯟꯀꯠꯄ ꯊꯨ ꯍꯟꯀꯠꯄ ꯉꯝꯗꯕꯩ ꯋꯥꯅꯦꯕ
ꯉꯥꯏ ꯈꯔ ꯀ ꯇꯧꯒꯟꯕꯣ ꯃꯤ ꯑꯣꯏꯕꯅꯦ ꯅꯣꯏ ꯑꯍꯣꯏ ꯏ ꯆꯥꯎꯕ ꯑꯗꯨ ꯑꯣꯏꯕꯅꯦ ꯅꯣꯏꯒꯟꯕꯗꯣ
ꯎꯝ ꯃꯣꯏ ꯊꯒꯠ ꯄ ꯊꯣꯏꯏꯌꯦꯕ ꯆꯠ ꯂꯥꯎ
ꯨꯕꯣꯛꯁ ꯏꯨꯕꯣꯛꯁꯨ ꯂꯥꯛꯇ ꯌꯥꯕꯅꯤꯗ
ꯂꯥꯛꯀꯅꯤꯕꯨ ꯑꯩꯅ ꯄꯥꯎ ꯄꯤꯈ꯭ꯔꯦ ꯅ ꯆꯨꯄꯥꯥꯟ ꯁꯨꯃꯥꯏꯅ ꯊꯣꯡꯉꯝꯃꯣ ꯊꯥꯛꯑꯝꯃꯣ ꯍꯥꯏ ꯆꯥꯛꯇꯨ ꯁꯔ
ꯐꯇꯣ ꯀꯥꯏ ꯇꯔꯣ
ꯍꯣꯏ ꯀꯥꯏ ꯊꯔ ꯆꯥꯔꯁꯤꯦꯅ ꯑꯦ ꯑꯗꯨꯗꯨꯒ ꯃꯥ ꯍꯥꯏ ꯇꯥꯏꯁꯟ ꯍꯥꯏꯔꯤꯁꯦ ꯒ꯭ꯂꯥꯁ ꯀꯥꯞꯇ ꯊꯣꯡꯉꯝꯃꯨ ꯃꯀꯣꯛ ꯍꯥꯞꯄꯒ ꯃꯀꯣꯛꯇ ꯈꯣꯏꯦ ꯃꯣꯏꯗꯤ ꯃꯀꯣꯛ ꯌꯥꯝ ꯄꯥꯜꯂꯦ ꯍꯥꯏꯕ ꯀꯩꯒꯤꯅꯣ ꯈꯪꯗ꯭ꯔꯦ ꯑꯩꯗꯤ ꯃꯣꯛ ꯆꯅꯤꯡꯗꯦ
ꯏ ꯂꯩꯕꯅ ꯍꯦꯛꯀ ꯄꯥꯝꯖꯕ ꯑ ꯑꯩꯈꯣꯏꯗꯤ ꯍꯩꯅꯗꯦ
ꯍꯣꯏ ꯏꯆꯁꯤꯡꯁꯨ ꯑꯃꯨꯛ ꯀꯣꯛꯝ ꯄꯥꯝꯗꯅꯦ
ꯑꯃꯤ ꯆꯗꯨꯁꯨꯄꯅꯤ ꯀꯣꯛꯛꯇ ꯃꯩꯗꯤꯦ
ꯑ ꯏꯃꯥꯗꯨ ꯄꯥꯝꯕꯅꯦ
ꯎꯝ ꯎ
ꯑꯗꯨ ꯑꯗꯨꯃꯥꯏꯅ ꯇꯧꯋꯦ ꯑꯗꯣ ꯎ ꯂꯣꯏꯔꯛꯅꯤ ꯂꯣꯏꯔꯅꯤ ꯀꯣꯏꯔꯔ ꯂꯣꯏꯔꯛꯑꯅꯤ ꯁꯤ ꯂꯣꯏꯔꯛꯄꯗꯩꯗꯤ
ꯈꯨꯔꯨ ꯆꯥꯛ ꯆꯔꯥ ꯑꯃ ꯄꯨꯟꯅ ꯆꯥꯛꯍꯁꯤ ꯀꯩꯅꯣꯅꯦ
ꯆꯥꯁꯤ ꯆꯥꯁꯦ ꯆꯥꯛꯁꯦꯔꯥꯡꯕ ꯆꯥꯕ ꯑꯗꯨꯝ ꯌꯥꯏ
ꯀꯔꯤꯅꯣ ꯀꯔꯤꯅꯣ ꯑꯗꯣ ꯕ꯭ꯔꯣꯏꯂꯔꯗꯤ ꯆꯥꯔꯒꯨꯝꯕꯁꯤꯀꯣ ꯑꯩ ꯄꯋꯦ ꯕꯣꯏꯂꯔ
ꯏꯁꯁ ꯎꯝ ꯀꯩꯅꯣꯅꯦ ꯉꯔꯥꯡ ꯂꯧ ꯀꯠꯂꯛꯄꯩ ꯆꯥꯕꯗꯣ ꯏꯃꯩ ꯈꯔ ꯁꯥꯔꯤꯉꯩꯗꯅ ꯈꯔ ꯄꯨ ꯄꯨ ꯆꯦꯟꯒꯠꯂꯛꯄꯩ ꯏꯁꯀꯤꯟꯒꯨꯝꯕ ꯆꯥꯕꯗꯤ ꯀꯩꯅꯣ ꯃꯅꯝ ꯍꯦꯛꯇ ꯋꯥꯡꯋꯣꯡ ꯂꯥꯛꯑꯝꯅꯦ
ꯎꯝꯗꯩꯁꯦ ꯕꯣꯇꯜ ꯁꯁꯟꯗ ꯉꯥꯅꯨ ꯆꯥꯕ ꯑꯃ ꯅꯠꯇ꯭ꯔꯒꯅ ꯀꯣꯏꯂꯔ ꯆꯥꯕ ꯑꯃ ꯅꯠꯇ꯭ꯔꯒꯅ ꯑꯣꯛ ꯆꯥꯕ ꯑꯃ
ꯃꯥꯅꯨ ꯆꯥꯕꯅ ꯐꯩꯌꯦ
ꯑꯝ
ꯍꯧꯖꯤꯛꯀꯥꯟꯗꯨꯗꯕꯨꯣꯡ ꯍꯣꯡꯉꯦ ꯍꯥꯏꯅꯤ
ꯎ ꯂꯩꯅ ꯂꯥꯛꯑꯒ
ꯑꯥ ꯂꯥꯛꯑꯦ ꯍꯧꯖꯤꯛꯐꯥꯎ ꯑꯇꯥꯏ ꯇꯥꯏꯁꯤꯟꯅꯗꯅ ꯃꯣꯏ ꯀꯩꯅꯣ ꯍꯣꯏꯒꯤꯁꯨ ꯎꯝ ꯇꯥꯃꯔꯨꯟꯖ ꯍꯒꯤꯁꯨ ꯃꯣꯏ ꯍꯟꯗꯛ ꯑꯣ ꯃꯄꯤꯗꯣ ꯃꯆꯥ ꯇꯔꯥꯃꯨꯛ ꯀꯣꯛꯑꯦ ꯍꯥꯏꯕ ꯑꯗꯨ ꯌꯣꯟꯊꯣꯛꯈ꯭ꯔꯦ ꯃꯆꯥꯗꯨꯁꯨ ꯑꯃꯨꯛ ꯈꯛꯇꯪ ꯉꯥꯏꯔꯦ ꯏꯪꯇꯪ ꯁꯤꯈꯤꯗꯅ
ꯑꯣꯒꯤꯗꯩꯅ ꯂꯥꯛꯄꯁꯤꯗꯅꯦꯕ ꯇꯧꯔꯤꯁꯦ ꯁ꯭ꯋꯥꯏꯟ ꯐ꯭ꯂꯨ ꯍꯥꯏꯕꯕꯥ
ꯎꯝ ꯁ
ꯃꯣꯏ ꯂꯥꯏꯅꯥ ꯂꯥꯛꯄꯁꯤꯗ ꯑꯗꯨ ꯇꯧꯋꯁꯦ ꯑꯗꯨꯗ ꯃꯥꯥꯏ ꯇꯧꯋꯦ ꯑꯗꯣ ꯃꯣꯏ ꯃꯆꯥ ꯑꯍꯨꯝ ꯈꯛꯇ ꯉꯥꯏꯔꯕ
ꯑꯍꯨꯝ ꯈꯛꯇ ꯉꯥꯏꯔꯦ ꯑꯗꯨ ꯃꯄꯤꯗ ꯑꯇꯧ ꯂꯩꯇ꯭ꯔꯅꯤꯅ ꯀꯩꯅꯣꯅ ꯂꯄꯤ ꯍꯥꯏꯕ꯭ꯔꯥ ꯑꯗꯨꯅ ꯀꯩꯅꯣ ꯁꯪꯒꯣꯝ ꯏꯜꯂꯦꯕ ꯃꯄꯤꯁꯨ ꯌꯣꯟꯊꯣꯛꯈ꯭ꯔꯕꯅꯤꯅ
ꯂꯄꯤ ꯍꯥꯏꯁꯦ ꯃꯆꯥ ꯑꯉꯥꯡꯂꯣ
ꯑꯉꯥꯡꯗꯣ ꯆꯠꯅꯤ ꯀꯩꯅꯣꯒꯤ ꯇꯥꯔꯁꯨ ꯃꯆꯥꯄꯤꯗꯣ
ꯎꯝ
ꯑꯩ ꯁꯣꯝꯗ ꯃꯤ ꯀꯧꯔꯛꯑꯦ ꯐꯣꯟꯗꯣ ꯇꯧꯈꯤꯒꯦ ꯎꯝ ꯎꯝ ꯎꯝ ꯊꯃꯦ ꯊꯝ